ꯆ
ꯍꯜꯂꯣ
ꯎꯝ
ꯇꯥꯕ
ꯑ
ꯈꯨꯝꯗꯤꯦꯅꯦ
ꯀꯥꯏꯅꯦ
ꯍꯥꯥ
ꯀꯌꯥꯅꯅꯣꯣꯏꯅ ꯐꯁꯟ ꯇꯥꯔꯦ
ꯇꯥꯕ꯭ꯔ
ꯍꯥꯏ ꯇꯥꯏ ꯍꯥꯎꯗꯤ ꯇꯥꯏ
ꯑꯣ ꯑꯣ ꯑꯣ ꯆꯥꯛ ꯆꯥꯅꯔꯕꯣ
ꯆꯥꯗ꯭ꯔꯤꯗ
ꯊꯦꯡꯉꯤꯍꯦ
ꯑ ꯃꯒꯦ
ꯑꯩꯗꯤ ꯆꯥꯔꯦ
ꯀꯖꯥ
ꯑꯩꯈꯣꯏ ꯥ ꯆꯥꯔꯦ ꯉꯁꯤꯗꯤ
ꯆꯃꯁ ꯍꯥꯎꯕ꯭ꯔꯣ
ꯅꯣꯏꯗꯤ
ꯑꯩꯈꯣꯏ ꯃꯥꯏꯔꯦꯟ
ꯑꯣ ꯉꯔꯥꯡ ꯏꯅꯦ ꯑꯩꯈꯣꯏ
ꯍꯥ ꯑꯗꯨ ꯀ ꯂꯪ ꯅꯪ ꯊꯣꯡꯕ꯭ꯔꯣ
ꯑꯩꯅ ꯊꯣꯡꯖꯦ ꯏꯃꯥꯅ ꯊꯣꯡꯕ
ꯎꯝ
ꯁꯨꯡꯋꯥ ꯉꯥꯡꯕ ꯌꯥꯝ ꯊꯨꯏꯌꯦ ꯅꯪꯁꯦ
ꯇꯥꯕ꯭ꯔꯣ ꯋꯥꯕ꯭ꯔꯥ
ꯑꯩ ꯋꯥꯗꯦꯗ ꯀꯩ ꯀꯩ ꯍꯣꯅꯔꯔꯤꯒꯦ
ꯁꯤꯈꯥꯏ ꯃꯅꯨꯡꯖ ꯐꯥꯝ ꯃꯒ ꯂꯩꯏꯗꯁꯨꯪꯗꯦ
ꯆꯃꯅꯅꯤ ꯀꯔꯤꯕꯗꯤ
ꯎꯝ ꯆꯥ ꯊꯣꯅꯦꯅ ꯑꯌꯦ ꯍꯥ
ꯎꯝ ꯁꯤ ꯌꯥꯝ ꯄꯦ ꯅꯪꯉꯉꯨꯅ
ꯑꯁ ꯑꯁꯤꯗꯒꯤ ꯇꯞꯄꯒ ꯉꯥꯡ ꯍꯥꯏꯥꯏꯕ꯭ꯔꯣ
ꯑꯗꯣ ꯅꯠꯇꯦꯗ ꯑꯗꯨꯝ ꯉꯥꯡꯉꯨ
ꯃꯦ ꯅꯪ ꯇꯑꯣꯗ ꯎꯝ ꯑ ꯀꯃꯥꯏ ꯍꯥꯏꯅꯤ ꯐꯖꯅ ꯇꯥꯕ ꯉꯝꯗꯦ ꯍꯥꯏꯕ꯭ꯔꯣ ꯅꯠꯇ ꯀꯔꯤ ꯍꯥꯏꯔ
ꯌꯥꯏꯌꯦ ꯌꯥꯏ ꯑꯗꯨꯝ ꯉꯥꯡꯉꯣ ꯀꯩꯁꯨ ꯀꯥꯏꯗꯦ ꯑꯗꯣ ꯑꯩꯁꯨ ꯌꯥꯝ ꯇꯞꯄꯒꯤ ꯅꯪꯁꯨ ꯇꯥꯕꯗ ꯅꯨꯡꯉꯥꯏꯔꯝꯃꯣꯏ
ꯇꯞꯃꯟꯕ ꯑꯁ ꯇꯞ ꯒ꯭ꯌꯥꯟ ꯇꯥꯗꯦ ꯑꯗꯨꯝ ꯆꯥꯡꯅꯤꯗ
ꯑꯣ
ꯑꯩꯁꯨ ꯆꯥꯡꯅꯤꯗ ꯑꯃꯛ ꯑꯉꯥꯡ ꯑꯗꯨꯗꯒꯤ ꯑꯃꯨꯛ ꯍꯦꯟ ꯇꯞꯄ ꯍꯥꯏꯗꯤ ꯍꯩꯇ꯭ꯔꯦ
ꯉꯥꯁꯤꯗꯤ ꯊꯣꯛꯀꯗ꯭ꯔꯥ
ꯉꯥꯁꯤ ꯊꯣꯛꯑꯣꯏꯗ ꯁꯨꯝ ꯂꯩꯒꯥꯅꯤ ꯌꯨꯝꯗ
ꯑꯥ ꯍꯥꯌꯦꯡꯗꯤ
ꯍꯥꯌꯦꯡ ꯍꯥꯏ ꯉꯝꯗꯦꯗ ꯊꯣꯛꯑ ꯊꯣꯛꯑ ꯀꯥꯟꯗ ꯈꯪꯕ ꯇꯅꯤꯕꯣ
ꯑꯣ ꯎꯝ ꯍꯣꯏꯅꯦ ꯑꯩꯁꯨ ꯊꯣꯛꯇ꯭ꯔꯦ ꯉꯥꯁꯤ ꯍꯌꯦꯡꯁꯨ ꯍꯌꯦꯡꯗꯤ ꯈꯪꯗꯦ ꯊꯣꯛꯀꯗ꯭ꯔꯥ
ꯎꯝ ꯎꯝ ꯑꯗꯨꯅꯦ ꯇꯝꯕ ꯉꯝꯕ ꯅꯠꯇꯦ
ꯍꯣꯏ ꯇꯝꯕ ꯉꯝꯕ ꯅꯠꯇꯦ
ꯂꯥꯛꯁꯤꯟꯗ ꯀꯩꯅꯣ ꯑꯃ ꯂꯥꯛꯄꯅꯦꯕ ꯈꯨꯗꯗ
ꯎꯝ
ꯀꯩꯗꯧꯔꯤꯕ ꯅꯪꯗꯤ ꯀꯅꯥ ꯀꯅꯥ ꯂꯩꯔꯤꯕ
ꯑꯩꯗꯤ ꯍꯤꯞꯄꯒ ꯂꯩꯌꯦ ꯑꯗꯣ ꯏꯃꯥ ꯈꯣꯏꯁꯨ ꯂꯩꯌꯦ
ꯅꯨꯡꯉꯥꯏꯀꯣ ꯏ ꯀ
ꯅꯪꯖꯨꯔꯥ
ꯑꯁ ꯑꯩꯗꯤ ꯐꯝꯃꯥꯒ ꯂꯩꯌꯦ ꯃꯩ ꯂꯥꯛꯇꯕ ꯁꯨꯒꯤ ꯇꯧꯔꯝꯕ ꯃꯥꯏ ꯂꯥꯛꯛꯇꯕ
ꯑꯁ ꯏꯕꯥꯅꯤ ꯆꯞ ꯃꯥꯟꯅꯔꯦ ꯐꯦꯟꯒ ꯑꯗꯨꯝ ꯃꯩ ꯂꯥꯛꯇꯕ ꯐꯦꯟꯁꯨ ꯊꯥꯗꯕꯤꯗ ꯂꯩꯕꯥꯅꯦ
ꯎꯝ ꯑꯗꯨꯅ ꯃꯕꯥꯅ ꯐꯝꯕ
ꯎꯝ
ꯂꯧꯗꯨ ꯆꯠꯂꯨꯅꯦ ꯄꯤꯔꯨꯛ ꯀꯨꯝꯕ ꯇꯥꯜꯂꯨꯆꯣ ꯁꯤꯡꯖꯨ ꯆꯥꯁꯦ
ꯍ
ꯆꯥꯃꯤꯟꯅꯥꯁꯦ ꯅꯣꯡꯃꯥ
ꯌꯥꯏꯅꯦ ꯆꯥꯃꯤꯟꯅꯕꯕꯨ ꯀꯌꯥꯝ ꯂꯨꯕ ꯇꯥꯏꯞꯗ
ꯌꯦꯔꯨꯝꯒꯨꯝꯕ ꯊꯤꯕ ꯆꯠꯂꯥꯒ ꯆꯥꯃꯤꯟꯅꯥꯁꯦ ꯑꯁ ꯄꯤꯛꯅꯤꯛꯀꯨꯝꯕ ꯆꯠꯂ ꯆꯠꯂꯒ ꯐꯖꯥꯅ ꯉꯥꯅꯨꯒꯨꯝꯕꯗꯣ ꯆꯥꯗ꯭ꯔꯣ?
ꯆꯥꯏ ꯎꯝ ꯑꯗꯨꯕꯨ ꯆꯥ ꯌꯥꯗꯦ ꯑꯩꯗꯤ꯫
ꯀꯩꯒꯤ?
ꯆꯥꯔꯗꯤ ꯍꯤꯗꯥꯛ ꯆꯥꯗꯕ ꯌꯥꯗꯦ꯫
ꯀꯩꯒꯤꯔꯥ?
ꯑꯦꯂꯥꯔꯖꯤꯛ ꯑꯣꯏꯕ
ꯑꯁ ꯂꯣꯏꯔꯦꯗ ꯉꯥꯅꯨ ꯍꯦꯟꯅ ꯍꯥꯎꯕꯅꯦ ꯌꯦꯟꯗꯒꯤ꯫
ꯑꯧ ꯑꯗꯨ ꯑꯗꯨ ꯑꯣꯏꯔꯁꯨ ꯆꯥ ꯌꯥꯗꯕꯅꯦ ꯎꯄꯥꯏ ꯂꯩꯇꯦ ꯏꯕꯦꯝꯃꯥ꯫
ꯑꯁ! ꯂꯣꯏꯔꯦ ꯌꯥꯝ ꯅꯨꯡꯁꯤꯕꯨ ꯫
ꯑꯗꯨ ꯌꯦꯟ ꯑꯣꯏꯅ ꯇꯧꯔꯁꯦ ꯑꯗꯨꯗꯤ ꯑꯩꯈꯣꯏꯅ ꯆꯠꯂꯗꯤ꯫
ꯌꯥꯏꯗ ꯑꯃ ꯍꯦꯛꯇ꯫
ꯎꯝ
ꯑꯁ ꯂꯧꯕ ꯃꯇꯝꯗꯒ ꯀꯩꯅꯣ ꯒ꯭ꯔꯥꯁꯍꯣꯞꯄꯔꯗꯣ ꯀꯧꯖꯦꯡꯗꯣ ꯑꯗꯨꯒꯨꯝꯕꯁꯨ ꯆꯥꯟꯅꯗꯥꯏ
ꯑꯗꯣ ꯑꯩ ꯑꯈꯣꯏꯗꯤ ꯆꯥꯕ ꯐꯪꯉꯦꯗ ꯑꯗꯨꯒꯨꯝꯕꯗꯣ꯫ ꯑꯩꯈꯣꯏꯗꯗꯤ ꯌꯥꯝꯗꯕꯒꯤ ꯀꯩꯅꯣ ꯑꯥꯗꯗꯤ ꯌꯥꯝꯕ ꯃꯥꯜꯂꯦ꯫
ꯑꯣ ꯑꯩꯈꯣꯏ ꯑꯗꯨ ꯗꯨ ꯆꯥ ꯐꯪ ꯆꯥꯔꯁꯨ ꯌꯥꯗꯦ ꯆꯞ ꯃꯥꯟꯅꯩ ꯑꯗꯨꯁꯨ ꯑꯦꯂꯔꯖꯤꯛ ꯑꯣꯏꯔꯦꯅꯦ
ꯀꯩꯅꯤ ꯅꯪꯁꯦ ꯑꯦꯂꯥꯔꯖꯤ ꯌꯥꯝ ꯑꯣꯏꯒꯜꯂꯦꯗ ꯑꯗꯨꯗꯤ꯫ ꯁꯦꯟꯁꯤꯇꯤꯚ ꯑꯣꯏꯕ ꯃꯥꯜꯂꯦ ꯅꯪꯁꯦ꯫
ꯏꯟꯁꯦꯛꯀꯨꯝꯕ ꯆꯥ ꯌꯥꯗꯦ ꯂꯥꯏꯠ ꯀ꯭ꯔꯦꯞ ꯀꯨꯝꯕꯁꯨ ꯆꯥ ꯌꯥꯗ꯭ꯔꯦ ꯕꯤꯁ ꯃꯆꯥ ꯆꯥꯕ ꯌꯥꯎꯗꯅ ꯈꯣꯏ ꯈꯣꯏ ꯃꯆꯥ
ꯎꯝ
ꯑꯗꯨ ꯐꯥꯎ ꯆꯥ ꯌꯥꯗꯦ
ꯂꯣꯏꯔꯦ ꯅꯪ ꯅꯪꯒꯤꯁꯦ ꯆꯥꯕ ꯌꯥꯗꯕ ꯉꯥꯛꯇ꯫
ꯑꯧ ꯅꯨꯡꯁꯤꯕꯥꯅ ꯏꯊꯟꯗꯐꯥꯎ ꯅꯨꯡꯁꯤꯕ ꯄꯣꯛꯏꯖꯥꯠꯅꯤ
ꯅꯪꯒꯤ ꯈꯨꯅꯣꯛꯁꯦ ꯌꯥꯝ ꯊꯨꯅ ꯅꯣꯛꯑꯦꯍꯦ
ꯑꯁ! ꯀꯩ ꯒ꯭ꯌꯥꯟ ꯃꯦꯟ ꯇꯥꯗꯦ ꯅꯪ ꯍꯥꯏꯁꯤ꯫
ꯐꯥꯒꯤ ꯇꯧꯕꯅꯤꯗ ꯃꯁꯥ ꯃꯁꯥꯒꯤꯅꯦ ꯑꯗꯨꯕꯨ ꯑꯩꯅ ꯑꯁ ꯁꯥꯎꯕꯤꯅꯨꯀꯣ
ꯀꯥꯏ ꯀꯔꯤ ꯁꯥꯎꯗꯣꯏꯅꯣ ꯑꯦ ꯉꯥꯎꯔꯦ ꯅꯪ꯫
ꯉꯥꯎꯔꯒ ꯅꯣꯛꯑꯒ ꯂꯩꯔꯦ ꯁꯤꯗ ꯍꯣꯏ꯫
ꯅꯨꯡꯁꯥ ꯊꯣꯛꯄ꯭ꯔꯣ ꯅꯠꯇ꯭ꯔꯥꯒ ꯅꯣꯡ ꯃꯪꯕ꯭ꯔꯣ? ꯈꯣꯏ ꯁ꯭ꯋꯥꯏꯗꯤ ꯈꯔ ꯈꯁꯨ ꯃꯥꯡꯉꯦ ꯎꯝ ꯍꯣꯏ ꯃꯣꯗꯔꯦꯠꯇ ꯑꯣꯏꯁꯨ ꯑꯣꯏꯗꯕ ꯅꯨꯡꯁꯥꯒ ꯃꯕꯥꯅꯤ ꯃꯔꯛꯇꯅꯦꯕ ꯂꯩꯔꯤꯁꯦ ꯑꯗꯨꯁꯨ ꯁꯥꯏꯌꯦ꯫
ꯌꯥꯝ ꯁꯥꯕꯗꯣ ꯑꯃꯨꯛꯀꯥ ꯃꯩ ꯂꯥꯛꯇꯕꯗꯣ
ꯎꯝ ꯑꯩꯈꯣꯏꯁꯨ ꯃꯨꯠꯈꯤꯕꯥꯅꯦ ꯉꯥꯏꯍꯥꯛ ꯑꯣꯏꯔꯦ ꯐꯤ ꯁꯨꯕꯥꯒꯤ ꯏꯁꯤꯡ ꯍꯣꯜꯂꯝꯕꯅꯦ ꯑꯗꯨꯗ ꯃꯩꯗꯣ ꯃꯨꯠꯈꯤꯕ ꯋꯥꯅꯦ꯫
ꯎꯝ
ꯁꯔꯇꯣ ꯎꯝ ꯃꯤꯆꯤꯟꯗ ꯊꯝꯃꯒ ꯊꯣꯛ ꯏꯅꯤ
ꯎꯝ ꯐꯝꯃꯒ ꯉꯥꯏꯔꯒ ꯂꯩꯔꯣ꯫ ꯆꯥꯛꯇꯥ ꯍꯥ ꯑꯣ
ꯍꯟꯗꯛꯆꯦ
ꯎꯝ
ꯀꯔꯤ ꯍꯥꯏꯅꯤ ꯑꯌꯨꯛꯇꯗꯤ ꯃꯩ ꯂꯥꯛꯄꯅꯦ ꯑꯗꯨꯕꯨ ꯉꯥꯏꯍꯥꯛ ꯂꯩꯔꯒꯅ ꯑ ꯃꯩꯗꯣ ꯑꯃꯨꯨꯛ ꯂꯥꯛꯑꯔꯣꯏ ꯑꯥ ꯅꯨꯡꯗꯤꯟꯗ ꯐꯔꯛ ꯇꯥꯕ ꯑꯗꯨꯅ ꯑꯌꯨꯛꯇꯁꯨ ꯍꯧꯗꯕꯤ
ꯆꯛꯇꯣ ꯍꯥꯟꯅ ꯆꯥꯔꯣ ꯐꯤ ꯁꯨꯗꯕꯤꯗ
ꯕ꯭ꯔꯦꯛ ꯕ꯭ꯔꯦꯛꯐꯥꯁ ꯑꯣꯏ ꯇꯧꯕꯒꯤ ꯑꯣꯏꯔꯝꯅꯤ ꯆꯥꯅꯤꯡꯗꯕꯗꯣ ꯀꯪꯂꯝꯅꯤ ꯅꯪ ꯅꯁꯛꯇꯣ ꯑꯩ ꯀꯪꯂꯝꯅꯤ ꯀꯣ
ꯎ
ꯀꯪꯕ ꯃꯤ ꯃꯥꯜꯂꯦꯗ
ꯑꯁ ꯃꯥꯏꯅꯗꯤ ꯍꯥꯏꯅꯨꯍꯦ ꯃꯤ ꯈꯔ ꯅꯣꯏꯔꯤꯀꯥꯟꯁꯤꯗ ꯀꯪꯉꯦ ꯍꯥꯏꯗꯤ
ꯑꯩ ꯑꯁꯦꯡꯕ ꯍꯥꯏꯌꯣ ꯅꯪꯕꯨ ꯀꯪꯉꯦ ꯍꯥꯏꯔꯤꯕ꯭ꯔꯥ ꯃꯤꯅ ꯍꯥꯏꯅꯕ꯭ꯔꯥ ꯅꯠꯇ꯭ꯔꯒ ꯅꯣꯏꯕ ꯃꯤ ꯑꯣꯏꯕ꯭ꯔꯥ
ꯈꯔ ꯅꯣꯏꯕ ꯍꯥꯏꯅꯤ ꯎꯝ
ꯈꯔ ꯈꯔ ꯈꯛꯇ ꯑꯣ ꯑꯣ ꯆꯞ ꯆꯥꯕꯗꯣ
ꯆꯥꯗꯦꯍꯦ ꯃꯤ ꯏꯁ ꯁꯞꯄ꯭ꯂꯤꯃꯦꯟ ꯌꯥꯝ ꯇꯧꯔꯤꯖꯥꯠꯅꯤ ꯆꯥ
ꯑꯩꯁꯨ ꯀꯪꯕꯗꯤ ꯅꯠꯇꯕ ꯅꯣ ꯌꯥꯝ ꯅꯣꯏꯕꯁꯨ ꯅꯠꯇꯕ ꯏꯕꯥꯅꯤꯁꯦ ꯆꯞ ꯃꯥꯟꯅꯕ ꯃꯥꯜꯂꯤ ꯑꯗꯨꯗꯤ
ꯃꯟꯅꯔꯝꯒꯅꯤ ꯈꯪꯗꯦ
ꯈꯪꯗꯦ
ꯎꯔꯀꯥꯟ ꯎꯔꯀꯥꯟꯗ
ꯎꯔ ꯀꯥꯟꯗ ꯈꯪꯅꯤ ꯑꯗꯣ ꯅꯪꯒꯤ ꯋꯦꯠꯁꯦ ꯍꯥ ꯍꯥꯏꯌꯣꯅꯦ ꯀꯌꯥꯔꯥ ꯑꯣꯏꯗꯨꯒꯨꯝ
ꯑꯩꯒꯤ ꯋꯦꯠꯁꯦ ꯅꯍꯥꯟꯒꯩꯗꯤ
ꯍꯥꯥ
ꯅꯍꯥꯟꯒꯩꯗꯤ ꯇ꯭ꯋꯦꯟꯅꯤ ꯐꯥꯏ ꯈꯟꯗꯛ ꯅ ꯐꯣꯔꯇꯤ
ꯑꯁ ꯑꯗꯨꯗꯤ ꯌꯥꯝ ꯀꯩꯅꯣ ꯇꯧꯋꯤꯅꯦ ꯂꯥꯏꯛ ꯑꯣꯏꯌꯦꯅꯦ ꯑꯩꯒꯤꯗꯤ ꯐꯣꯔꯇꯤ ꯑꯩꯠ ꯐꯣꯔꯇꯤ ꯅꯥꯏꯟ ꯑꯗꯨꯝ ꯇꯧ ꯑꯣ ꯁꯨꯕꯅꯤ
ꯑꯩꯈꯣꯏꯒꯤ ꯋꯦꯠꯇꯤ ꯄꯨꯔꯥ ꯑꯩꯈꯣꯏꯒ ꯆꯞ ꯃꯥꯟꯅ ꯌꯥꯔꯕꯅꯤ ꯐꯣꯔꯇꯤ ꯍꯥꯏꯔꯁꯤ ꯌꯥꯝꯈ꯭ꯔꯕ ꯖꯥꯅꯤ ꯑꯣ ꯍꯟꯗꯅꯕ ꯇꯧꯔꯤ
ꯀꯪꯕꯒꯤ ꯑꯣꯏꯔꯝꯃꯤ
ꯏ ꯀꯪꯗꯦꯃꯦ ꯀꯔꯤꯅꯣ
ꯑꯗꯣ ꯀꯩꯅꯣ ꯍꯥꯏꯛ ꯍꯥꯏꯛ ꯍꯥꯏꯛꯗꯗꯤ
ꯑꯁ ꯍꯥꯏꯛ ꯋꯥ ꯉꯥꯡꯒꯨꯝꯁꯦ
ꯁꯦ ꯌꯥꯔꯦꯗꯥ
ꯑꯩꯗꯤ ꯉꯥꯡꯅꯤꯡꯉꯤꯕꯣ
ꯉꯥꯡꯕꯤꯔꯣ ꯑꯗꯨꯗꯤ ꯈꯨꯝꯕꯤꯔꯔꯣꯏꯒꯦ ꯑꯩ
ꯉꯥꯡꯉꯣ ꯍꯥꯏꯔꯤꯅꯦ ꯑꯩꯗꯤ ꯈꯨꯝꯕꯤ
ꯉꯁꯤꯗꯤ ꯀꯅꯥ ꯅꯣꯏꯅ ꯀꯅꯥꯅ ꯆꯥꯛꯊꯣꯡ ꯑꯦ ꯆꯥꯛ ꯊꯣꯡꯕ꯭ꯔꯥ ꯆꯥꯛ ꯌꯦꯟꯁꯥꯡ ꯊꯣꯡꯕ꯭ꯔꯥ
ꯑꯩꯅ ꯊꯣꯡꯗ꯭ꯔꯗꯤ ꯅꯪ ꯂꯥꯛꯑ ꯊꯣꯡꯉꯦꯔꯣ
ꯏꯁ
ꯅꯪ ꯂꯥꯛꯑ ꯑꯁ ꯑꯩꯁꯨ ꯌꯥꯝ ꯄꯪꯕ ꯇꯥꯏꯞꯇ
ꯑꯗꯣ ꯑꯁ ꯑꯩꯗꯤ ꯊꯥꯖꯗꯦꯗ ꯏꯃꯥꯅ ꯊꯣꯡꯂꯝꯒꯅꯤ ꯀꯅꯥꯅ ꯊꯣꯡꯕ꯭ꯔꯥ
ꯏꯁꯁ ꯑꯩꯅ ꯊꯣꯡꯉꯤ ꯃꯦꯝ ꯑꯁꯦꯡꯕꯁ ꯑꯩꯅ ꯊꯣꯡꯉꯤꯕ ꯑꯩꯈꯣꯏ ꯕꯈꯣꯏꯗꯣ ꯕꯣꯜ ꯌꯦꯡꯕꯒꯤ ꯇꯨꯝꯈꯠ ꯇꯨꯝꯕꯗꯣ ꯍꯧꯔꯛ꯭ꯔꯦꯕꯣ ꯑꯗꯨꯅ ꯑꯩ ꯊꯣꯡꯕ ꯀꯗꯣ ꯑꯩꯒꯤ ꯌꯦꯡꯗꯕꯅꯤꯅ ꯌꯦꯪꯗꯦ ꯑꯗꯨꯗꯨ ꯅꯦ ꯍꯒꯁꯨ ꯃꯥ
ꯑꯩ ꯑꯩꯁꯨ ꯌꯦꯡꯗꯦ ꯏꯕꯥꯅꯤ ꯆꯞ ꯃꯥꯟꯅꯔꯦ
ꯃꯉꯔ
ꯃꯅꯔꯦ ꯃꯅꯔꯦ ꯅꯪꯗꯤ ꯀꯅꯥ ꯑꯩ ꯀꯔꯤ ꯀꯅꯥ ꯌꯨꯐꯦꯟꯅ ꯃꯦꯁꯤ ꯐꯦꯔꯅ ꯔꯣꯅꯥꯜꯗꯣꯒꯤ ꯐꯤꯔꯅ
ꯍ ꯀꯩꯂꯩꯇꯦꯍꯦ
ꯑꯩ ꯑꯩꯁꯨ ꯅꯠꯇꯦ ꯑꯗꯨꯝ ꯃꯥꯟꯅꯔꯦꯅꯦ ꯏꯕꯥꯅꯤꯁꯦ ꯂꯣꯏꯔꯤꯍꯦ
ꯑꯦ ꯅꯪ ꯇꯟꯄꯥꯗ꯭ꯔꯣꯅꯦ
ꯍꯥ
ꯃꯊꯟꯗ ꯅꯆꯟꯗ ꯄꯥꯝꯕꯔꯣ ꯅꯊꯟꯗ ꯁꯞꯄꯣꯔꯠ ꯇꯧꯅꯤꯡꯕ꯭ꯔꯣ
ꯍꯥꯏꯗꯤ ꯇꯧꯖꯒꯦ ꯑꯇꯣꯞꯄ ꯄꯥꯝꯗ꯭ꯔꯦ ꯍꯧꯖꯤꯛ
ꯑꯣ ꯊꯇ ꯇꯧꯔꯒꯦ ꯑꯩꯁꯨ ꯑꯩ ꯍꯣꯏ ꯃꯣꯏꯗꯤ ꯀꯩꯅꯣ ꯑꯩꯈꯣꯏ ꯑ ꯎꯝ ꯏꯆꯟꯅꯨꯄꯤ ꯑꯃ ꯀꯩꯅꯣ ꯃꯦꯠꯁ ꯑꯃ ꯌꯦꯡꯉꯦꯕ ꯑꯌꯨꯛꯇ ꯑꯗꯨꯗꯤ ꯌꯦꯡꯉꯦ ꯃꯦꯁꯤ ꯌꯥꯎꯕꯗꯣ ꯑꯗꯨ ꯈꯛꯇꯅꯦ ꯃꯦꯠꯁ ꯑꯃꯈꯛꯇ ꯌꯦꯡꯉꯦ ꯑꯌꯨꯛꯇ ꯑꯗꯨꯁꯨ ꯐꯝ ꯐꯝꯃꯒ ꯃꯥ ꯌꯦꯡꯕꯗꯣ ꯑꯗꯨꯣ ꯌꯦꯡꯕꯅꯤ
ꯄꯨꯡ ꯇꯔꯥ ꯃꯈꯥꯏꯒꯤ ꯕꯣꯜꯐꯥꯎ ꯌꯦꯡꯗꯕ ꯑꯩꯅ ꯄꯨꯝꯕꯔꯣ ꯇꯦꯔꯣꯒꯤ ꯎꯝ ꯕꯣꯜ ꯌꯦꯡꯗꯕ ꯃꯤ ꯃꯥꯟꯕ꯭ꯔꯣ
ꯑꯗꯣ ꯑꯩ ꯑꯩ ꯌꯦꯡꯗꯦ ꯑꯗꯣ ꯑꯌꯨꯛꯇ ꯄꯨꯡ ꯀꯩꯅꯣ ꯇꯔꯨꯛ ꯃꯈꯥꯏꯗꯔꯥ ꯃꯉꯥ ꯃꯈꯥꯏꯗꯔ ꯇꯥꯕꯅꯦ ꯑꯗꯨꯒꯤ ꯃꯇꯝꯗ ꯌꯦꯡꯉꯤ
ꯑꯣ ꯌꯦꯣ ꯅꯪ ꯅꯨꯃꯤꯠꯇ ꯀꯟꯕꯅꯤ ꯑꯩꯈꯣꯏꯒꯤ ꯌꯥꯗ ꯍꯣꯏ ꯍꯅꯤ ꯃꯣ ꯀꯅꯤ ꯇꯨꯡꯒꯕꯤꯄꯅꯤ
ꯇꯨꯝ ꯇꯨꯝꯕꯁꯨ ꯄꯦꯟꯗꯦꯗ ꯑꯩ ꯕꯣꯜ ꯕꯣꯜ ꯌꯦꯡꯗ꯭ꯔꯁꯨ ꯇꯨꯝꯕ ꯄꯦꯟꯗꯦ ꯑꯩꯗꯤ
ꯑꯗꯨ꫰ꯇꯥꯔꯥꯗꯤ ꯆꯩ ꯂꯥꯛ꫰ꯑꯥꯅꯤ ꯅꯪ
ꯎ
ꯁꯤ
ꯆꯩꯩꯗꯤ ꯆꯥꯅꯤꯡꯗꯦ ꯈꯔꯤ
ꯆꯀ꯭ꯂꯦꯠ ꯆ ꯆꯅꯤ
ꯍꯣꯏ ꯆꯧꯀꯂꯦꯠ ꯄꯣꯔꯛꯑꯣ ꯄꯨꯕꯤꯔꯛꯑꯣ ꯄꯨꯕꯤꯔꯛꯑꯣ ꯑꯩꯁꯨ ꯅꯪ ꯅꯪ ꯀꯩ ꯄꯥꯝꯕ꯭ꯔꯥ ꯄꯨꯕꯤꯔꯛꯀꯦ
ꯎꯝ ꯃꯤ ꯄꯥꯝꯗ
ꯀꯦꯖꯤ ꯄꯥꯝꯗ꯭ꯔ ꯆꯣꯀ꯭ꯂꯦꯠꯁꯨ ꯄꯥꯝꯗ꯭ꯔꯥ
ꯑꯩ ꯑꯩ ꯆꯣꯀꯣꯂꯦꯠ ꯆꯥꯗꯦ
ꯑꯁ ꯀꯩꯒꯤ
ꯁꯤꯁꯤꯡꯁ ꯑꯥꯏ ꯋꯥꯁꯟꯟ
ꯌꯥꯔꯦꯗ ꯌꯥꯔꯦꯗ ꯆꯣꯀꯣꯂꯦꯠ ꯑꯍꯥꯑꯣꯕꯥ ꯀꯃꯥꯏ ꯆꯥꯗꯣꯏꯅꯣ
ꯎꯝ ꯅ ꯅꯣ ꯅ ꯑꯩ ꯆꯣꯀ꯭ꯂꯦꯠꯀ ꯑꯩꯒ ꯄꯛꯅꯗꯕꯗꯣ
ꯅꯪꯁꯦ ꯑꯗꯨ ꯑꯗꯨꯝ ꯆꯥꯗꯕ ꯌꯥꯝ ꯂꯩꯌꯦ ꯅꯪꯒꯤꯁꯦ
ꯍꯣꯏ ꯑꯗꯨꯅꯅꯦ ꯌꯥꯝ ꯋꯥꯔꯦ ꯆꯣꯀ꯭ꯂꯦꯠꯁꯨ ꯆꯥ ꯌꯥꯗꯔꯦ ꯑꯦꯂꯔꯖꯤ ꯑꫭꯏꯌꯦ ꯑꯗꯨꯁꯨ
ꯆꯥꯗꯕ ꯌꯥꯝ ꯂꯩꯌꯦ ꯅꯪꯒꯤꯁꯦ ꯑꯩ ꯄꯨꯕꯤꯔꯛꯑꯒꯦ ꯆꯣꯀ꯭ꯂꯦꯠ ꯑꯍꯥꯎ ꯑꯃ ꯅꯪ ꯆꯥꯅꯤꯡꯉꯅꯤ
ꯑꯁ ꯌꯥꯔꯦ ꯌꯥꯔꯦ ꯇꯧꯕꯔꯛ ꯇꯥꯔꯁꯨ ꯏꯚꯟ ꯑꯥ ꯀꯩꯅꯣ ꯃꯅꯥꯗꯣ ꯃꯩꯔꯦꯟ ꯃꯅꯥ ꯐꯥꯎ ꯆꯥꯥ ꯌꯥꯗꯦ
ꯑꯁ ꯃꯩꯔꯦꯟ ꯃꯅꯥꯗꫭ ꯆꯥꯕ ꯌꯥꯗꯕ
ꯎꯝ ꯑꯁ ꯎꯝ ꯎꯝ ꯑꯁ ꯐꯔꯛ ꯌꯥꯝ ꯇꯥꯕꯅꯤ ꯑꯁ ꯍꯋꯥꯏ ꯐꯥꯎ ꯆꯥꯗꯦ
ꯑꯗꯨ ꯅꯪ ꯅꯪꯅ ꯆꯥꯕ ꯑꯃ ꯍꯥꯏꯔꯣꯅꯦ ꯑꯗꯨꯗꯤ
ꯀꯦꯐꯦ ꯀꯨꯝꯕꯗ ꯆꯪꯉꯥ ꯀꯥꯟꯗꯥ ꯐꯥꯔ-ꯔꯥꯏꯁꯀꯨꯝꯕ ꯄꯨꯊꯣꯀꯄꯨ ꯀꯥꯟꯗ ꯀꯚꯤꯁ ꯀꯩꯅꯅꯣ ꯇꯨ ꯀꯦꯔꯣꯠ ꯀꯥ ꯕꯤꯟꯁ ꯀꯩ ꯀꯩ ꯌꯥꯝ ꯊꯥꯝꯃꯤꯗꯅ
ꯑꯗꯨꯒꯨꯝꯕꯁꯨ ꯆꯥꯕ ꯌꯥꯗꯕ
ꯑꯗꯨ ꯆꯔꯁꯨ ꯑꯗꯨ ꯑꯗꯨ ꯇꯧꯔꯁꯨ ꯑꯗꯨꯁꯤꯡꯗꯣ ꯇꯣꯉꯥꯟꯅ ꯈꯥꯏꯗꯣꯛꯑꯒ ꯆꯥ ꯑꯗꯨꯝ ꯆꯥꯒꯅꯤ
ꯑꯁ ꯄꯨꯔꯥ ꯅꯪꯁꯦ ꯄꯨꯔꯥ ꯁꯦꯟꯁꯤꯇꯤꯞꯅꯤꯅꯦ ꯅꯪ
ꯑꯁ ꯌꯥꯗꯕ ꯑꯁ ꯇꯜꯂꯦ ꯑꯦ ꯋꯥ ꯋꯥ ꯍꯥꯏꯁ ꯋꯥꯒꯗꯕꯅꯩ ꯈꯪꯕꯔꯥ ꯇꯥꯜꯂꯦ ꯍꯦꯛ ꯈꯤꯇꯪꯕꯨ ꯊꯤꯡꯉꯗꯤ ꯌꯥꯗ꯭ꯔꯦ
ꯑꯍꯥꯎꯕ ꯑꯍꯥꯎꯕ ꯉꯥꯛꯇ ꯆꯥ ꯆꯥꯕ ꯌꯥꯗꯕ ꯉꯥꯛꯇ
ꯌꯥꯗ꯭ꯔꯦ ꯎꯝ ꯑꯥ ꯕꯤꯠ ꯔꯠ ꯍꯥꯏꯕꯔ ꯑꯗꯨꯗꯤ ꯑꯗꯨꯁꯨ ꯑꯗꯨꯅ ꯑꯃꯨꯛ ꯑꯩꯅ ꯍꯩꯏꯅꯗꯕ